ꯁꯥꯕ꯭ꯔꯣ
ꯀꯩꯅꯣ ꯇꯧꯋꯦ ꯑꯥ ꯑꯦꯀꯣ ꯆꯠꯄꯩ ꯇꯥꯏꯞꯇ ꯇꯧꯋꯦ
ꯍꯂꯣ
ꯇꯥꯕ꯭ꯔꯣ
ꯇꯥꯕꯔ ꯑꯩ ꯃꯈꯣꯟꯗꯣ ꯑꯦꯀꯣ ꯆꯠꯂꯦ
ꯅꯪꯒꯤꯁꯨ ꯆꯠꯄ꯭ꯔꯥ
ꯍꯣꯏ ꯆꯠꯅꯦ
ꯅꯪꯗꯣ ꯅꯦꯠꯋꯛ ꯈꯔ ꯅꯨꯡꯉꯥꯏꯇꯕ ꯃꯥꯜꯂꯦ
ꯑꯣꯑꯣ ꯍꯧꯖꯤꯛ ꯍꯧꯖꯤꯛ ꯈꯔ ꯐꯔꯦ
ꯎꯝ ꯎꯝ ꯎꯝ
ꯎꯝ ꯑꯗꯨꯒ ꯑꯩꯅ ꯍꯥꯏꯒꯦ ꯇꯧꯕꯗꯣ ꯈꯪꯗꯦꯅꯦ ꯅꯨꯡꯉꯥꯏꯔꯤꯕꯣ ꯅꯪꯕꯣ
ꯍꯣꯏ ꯅꯨꯡꯉꯥꯏꯔꯤꯌꯦ ꯅꯪꯗꯤ ꯅꯨꯡꯉꯥꯏꯔꯤꯕꯣ
ꯑꯍ ꯅꯨꯡꯉꯥꯏꯔꯤꯌꯦ
ꯎꯝ ꯀꯨꯏꯔꯦ ꯄꯥꯎ ꯐꯥꯎꯅꯗꯕꯁꯨ
ꯑꯣ ꯀꯨꯏꯔꯦ ꯃꯤꯅꯤꯠ ꯎꯝ ꯄꯨꯡꯈꯥꯏꯃꯨꯛ ꯑꯣꯏꯔꯝꯃꯅꯤ ꯏꯕꯥꯅꯤ ꯄꯥꯎ ꯐꯥꯎꯅꯗꯕ ꯁꯦ ꯌꯥꯝ ꯀꯨꯏꯔꯦꯀꯣ ꯅꯨꯡꯁꯤꯕꯅꯦ ꯃꯇꯝꯗꯣ ꯊꯥꯏꯅꯒꯤ ꯃꯤꯅꯤꯠ ꯀꯨꯟꯊ꯭ꯔꯥ ꯃꯃꯥꯡꯒꯤ ꯃꯇꯝꯗꯣ
ꯎꯝ ꯍꯧꯖꯤꯛ ꯀꯣ ꯑꯩꯈꯣꯏꯒꯤ ꯃꯤꯅꯤꯁꯇꯔ ꯁꯥꯕꯇꯣ ꯐꯣꯟ ꯇꯧꯔꯛꯀꯦꯅ ꯍꯥꯏꯌꯦ ꯑꯩꯉꯣꯟꯗ ꯃꯤꯅꯤꯁꯇꯔ ꯁꯥꯍꯥꯕ ꯎꯝ ꯄꯔꯇꯔ ꯃꯤꯁꯇ꯭ꯔꯦꯁ ꯄꯇꯟꯖꯂꯤꯗꯣ
ꯃꯥꯗꯣ ꯎꯝ ꯃꯥꯗꯣ ꯀꯩꯅꯣ ꯇꯧ ꯌꯥꯗ꯭ꯔꯣ ꯎ ꯃꯣꯏꯒꯤ ꯑꯁꯣꯝ ꯅꯀꯟꯒꯤ ꯎ ꯑꯈꯣꯏ ꯅꯠꯇꯕ ꯑꯇꯣꯞꯄ ꯇꯣ ꯇꯧꯕ ꯌꯥꯗꯦ ꯍꯥꯏꯕ꯭ꯔꯥ ꯃꯥ ꯃꯥꯏ
ꯈꯪꯗꯦ ꯃꯥꯗꯣ ꯑꯩ ꯎꯝ
ꯎꯝ ꯍꯣ ꯍꯣꯏ ꯑꯗꯨꯏꯗꯤ ꯀꯩꯅꯣ ꯇꯧꯔꯣ ꯎꯝ ꯃꯥꯒ ꯉꯍꯥꯛ ꯑꯃꯨꯛ ꯁꯥꯟꯅꯔ ꯃꯥꯗꯣ ꯍꯥꯏꯗꯤ ꯎꯝ ꯄꯩꯁꯥ ꯈꯤꯇꯪ ꯆꯣꯞꯄꯗꯤ ꯃꯥꯜꯂꯤꯀꯣ ꯃꯥꯗꯣ
ꯍꯥꯏꯗꯤ ꯃꯥꯗꯣ ꯎꯝ ꯇꯧꯅꯤꯡꯗꯦ ꯍꯦꯅ ꯍꯥꯏꯔꯝꯕꯅꯦꯕ ꯑꯗꯨ ꯃꯥ ꯎꯝꯁꯨꯝ ꯄꯥꯝꯃꯛꯑꯕ ꯃꯥꯜꯂꯦ ꯃꯥꯗꯣ ꯑꯩꯅ ꯈꯟꯕꯗ
ꯅꯪ ꯅꯀꯣꯟꯗꯣ ꯇꯥꯕ ꯌꯥꯝ ꯅꯨꯡꯉꯥꯏꯇꯦꯌꯦ
ꯎꯝ ꯊꯕ ꯍꯧꯖꯤꯛꯇ
ꯇꯥꯏꯌꯦ
ꯎꯝ
ꯑꯗꯣ ꯑꯩ ꯏꯁꯥꯒꯤ ꯃꯀꯣꯟꯁꯦ ꯑꯩꯈꯣꯏ ꯀꯣ ꯆꯠꯄꯩ ꯇꯥꯏꯞꯇ ꯇꯧꯋꯦ
ꯎꯝ
ꯀꯩꯒꯤ ꯑꯣꯏꯔꯖꯥꯅꯣ ꯈꯪꯗ ꯈꯪꯗꯦ ꯅꯉꯣꯟꯗ ꯀꯣꯆꯠꯄ꯭ꯔꯥ
ꯇꯥꯕ꯭ꯔꯥ
ꯇꯨꯡ ꯆꯠꯂꯦꯗꯤ ꯌꯥꯗꯦ ꯑꯗꯨ
ꯈꯪꯗꯦ ꯇꯥꯕ꯭ꯔ
ꯑꯣ ꯆꯠꯇ꯭ꯔꯦ ꯆꯠꯇ꯭ꯔꯦ
ꯁꯨꯝ ꯂꯩꯒꯨꯝꯕ ꯒꯥꯔꯗꯦꯟꯒꯤ ꯑ ꯀꯣꯏꯕꯂꯥꯛ ꯑ ꯆꯠꯅꯤꯡꯗ꯭ꯔꫭ
ꯒꯥꯔꯗꯦꯟ ꯃꯅꯥꯛꯇ
ꯑꯥꯎ ꯂꯩꯒꯤ ꯒꯥꯔꯗꯦꯟ ꯐꯖꯕ ꯑꯃ ꯂꯤꯠꯆꯤꯗꫭ ꯂꯩꯕ꯭ꯔ
ꯀꯩ ꯀꯗꯥꯏꯋꯥꯏꯗ ꯂꯩꯒꯦ
ꯑꯣ ꯑꯗꯨꯝ ꯎꯝ ꯂꫭꯀꯦꯁꯟꯗꫭ ꯅꯪꯉꫭꯟꯗ ꯊꯥꯔꯛꯀꯦ
ꯉꯥꯏꯈꫭꯀꫭ ꯑꯃꯨꯛꯀ ꯍꯥꯏꯔꯛꯑꫭ
ꯇꯥꯗ꯭ꯔꯕꯣ ꯅꯪ ꯑꯩ
ꯑꯩꯗꯣ ꯐꯣꯟꯗꯨ ꯀꯩꯅꯣ ꯐꯖꯅ ꯏꯇꯥ ꯇꯥꯥꯗꯗꯧꯅ ꯇꯧꯋꯦ
ꯈ꯭ꯔꯣꯛ ꯈ꯭ꯔꯣꯛ ꯂꯦꯡꯉꯤꯁꯦ ꯑꯩꯒꯤ ꯑꯦꯀꫭꯔꯔ ꯅꯪꯒꯤ ꯅꯪ ꯂꯦꯡꯕ꯭ꯔ ꯅꯪꯗꯣ
ꯂꯦꯡꯉꯦ ꯑꯩ
ꯑꯣ ꯌꯥꯝ ꯂꯦꯡꯒꯅꫭ
ꯁꯈ꯭ꯔꫭꯛ ꯈ꯭ꯔꫭꯛ ꯇꯧꯔꯛꯄ꯭ꯔ
ꯇꯧꯋꯦ ꯑꯗꯨꯗ ꯃꯈꯣꯟꯗꯣ ꯐꯖꯅ ꯇꯥꯗꯦꯕ
ꯑꯣ ꯑꯣ ꯑꫭ
ꯆꯞ ꯇꯤꯡꯉꯒ ꯂꯦꯄꯒ ꯑ
ꯀꯩꯕ
ꯇꯥꯕ꯭ꯔꫭ
ꯇꯠ ꯇꯠ ꯇꯠ ꯇꯧꯋꫭ ꯃꯈꫭꯟꯗꯤ ꯇꯥꯗꯦ ꯑꯃ ꯐꯣꯟꯗꯣ ꯄꯥꯏꯔꯒ ꯁꯨꯝ ꯂꯦꯡꯕꯒꯤ ꯆ꯭ꯔꫭꯛ ꯆꯥꯛ ꯆꯣꯛꯆꯥꯥ ꯆꯣꯛꯆꯥꯥ ꯊꯣꯛꯄꯗꯣ ꯃꯈꯣꯟ ꯑꯗꯨꯝꯃꯥꯏꯅ ꯇꯧꯋꯤꯕ
ꯎꯝ ꯍꯟꯗꯛꯀꫭ ꯑꯩ ꯑꯩꯒꯤ ꯀꫭꯛ ꯍꯤꯗꯥꯛ ꯆꯥꯕꯗꫭ ꯂꯩꯕꫭ
ꯀꯩ ꯍꯤꯗꯥꯛꯅꯣ ꯁꯛ
ꯀꯣꯛꯀꯤ ꯍꯤꯗꯥꯛ ꯀꯣꯛꯀꯤ ꯍꯤꯗꯥꯛꯇꯣ
ꯀꯣꯛ ꯑꯃ ꯎꯝ ꯎꯝ ꯄꯦꯡ ꯆꯣꯏꯗꯅꯕꯗꯣ
ꯑꯁ ꯑꯗꯨ ꯍꯤꯗꯥꯛꯇꯣ ꯑꯩꯗꯤ ꯈꯇꯪ ꯇꯣꯏꯅ ꯇꯣꯏꯅ ꯆꯣꯏꯕꯅꯤꯅ ꯅꯣꯡꯃꯗ ꯃꯉꯥꯔꯛ ꯃꯉꯥꯔꯛ ꯆꯥꯏꯕ
ꯂꯩꯕꯤꯌꫭ
ꯅꯪꯒꯤꯁꯨ ꯂꯩꯕꯤꯌꯣꯕ ꯀꯨꯟꯊ꯭ꯔꯥꯒꯨꯝꯕ ꯍꫭꯏ ꯅꯪꯁꯨ ꯄꯦꯡ ꯆꯣꯏꯔꯕꯣ
ꯑꯩ ꯅꯠꯇ꯭ꯔꯣ ꯆꯥꯗꯣꯢꯁꯦ
ꯑꯣ ꯑꯁ ꯄꯦꯡ ꯆꯣꯏꯕꯁꯦ ꯌꯥꯝ ꯅꯨꯡꯉꯥꯏꯇꯕꯅꯦ ꯍꯣ ꯍꯣꯏ ꯑꯩ ꯅꯪꯒꯤ ꯑꯩꯉꯣꯟꯗ ꯂꯩꯕꯗꯣ ꯑꯩꯗꯣ ꯅꯣꯡꯃꯒꯤ ꯎ ꯗꯣꯁ ꯍꯟꯊꯔꯗꯤꯕꯀꯣ ꯑꯩꯗꯣ ꯎꯝ ꯍꯥꯏꯗꯤ ꯂꯩꯅꯥ ꯍꯥꯏꯗꯤ ꯂꯥꯏꯅꯥ ꯍꯧꯔꯒꯅꯦ ꯀꯩꯅꯣ ꯇꯧꯋꯦꯕ ꯎꯝ ꯀꯃꯥꯏ ꯍꯥꯏꯅꯤ ꯀꯃꯥꯏꯅ ꯍꯥꯏꯁꯤꯒꯦ ꯑꯩ ꯑꯣ ꯖꯒꯣꯏ ꯁꯥꯕ ꯌꯥꯝ ꯄꯥꯝꯕꯗꯣ
ꯖꯒꯣꯢ ꯁꯥꯕ ꯄꯥꯝꯕ
ꯎꯝ ꯑꯩ ꯂꯩꯅ ꯍꯧꯔꯗꯤ ꯑꯩꯁꯦ ꯖꯒꯣꯏ ꯁꯥꯕ ꯌꯥꯝ ꯄꯥꯝꯃꯒ ꯖꯒꯣꯏꯁꯦ ꯌꯥꯝ ꯁꯥꯏꯌꯦꯕ ꯑꯗꯨꯒꯅꯦ ꯎꯝ ꯃꯤꯉꯣꯟꯗ ꯆꯄꯦꯠ ꯆꯄꯦꯠ ꯆꯄꯦꯠ ꯅꯦꯠꯁꯟꯕꯒꯤ ꯃꯌꯥꯝꯗꯣ ꯀꯞꯄꯦꯕ ꯑꯩ ꯅꯥꯀꯟꯗ ꯁꯤꯡꯗꯣ ꯑꯗ ꯃꯣꯏ ꯁꯨꯝ ꯀꯞꯄꯗꯣ ꯅꯨꯡꯉꯥꯏꯇꯕꯅꯤꯅ ꯑꯩꯅ ꯆꯥꯕ ꯑꯗꯨꯅ ꯑꯩꯒꯤꯗꯨꯗꯤ ꯅꯨꯃꯤꯠ ꯇꯔꯥꯅꯤꯒꯤ ꯗꯣꯁꯄꯨꯗꯤ ꯂꯩꯌꯦ ꯑꯗꯣ
ꯄꯤꯕꯗꯣ ꯅꯨꯡꯉꯥꯏꯇ꯭ꯔꯦ ꯑꯗꯨꯅ ꯑꯩ ꯃꯊꯪꯒꯤ ꯂꯩꯕꯗ ꯅꯪꯒꯤ ꯀꯨꯟꯊ꯭ꯔꯥꯒꯤ ꯇꯣꯁ ꯑꯃꯒ ꯍꯥꯞꯄꯒ ꯂꯩꯔꯛꯑꯒꯦꯀꯣ ꯅꯪ ꯅꯣꯡ ꯅꯤꯅꯤ ꯉꯥꯏꯕ ꯌꯥꯗꯣꯏ ꯅꯠꯇ꯭ꯔꯣ
ꯑꯩ ꯁꯦ ꯆꯥꯛꯁꯨ ꯂꯥꯝꯈꯠꯄꯒꯨꯝ ꯇꯧꯋꯦ ꯆꯥꯛꯁꯨ ꯂꯥꯝꯃꯦ ꯑꯩ ꯇꯨꯝꯁꯨ ꯇꯨꯝꯅꯤꯡꯉꯦ
ꯍꯩꯃ ꯍꯩꯃ ꯑꯗꯨ ꯀꯩꯅꯣ ꯇꯧꯋꯦ ꯅꯪ ꯄꯦꯡ ꯆꯣꯏꯕ ꯍꯧꯔꯛꯏꯅꯦ ꯑꯗꯨꯗꯣ
ꯑꯝ
ꯍꯧꯕꯨꯗꯤ ꯈꯔ ꯈꯔꯗꯤ ꯍꯧ ꯌꯥꯝꯗꯤ ꯋꯥꯔꯝꯒꯅꯤ ꯎꯝꯝ ꯑꯗꯣ ꯑ ꯄꯦꯡ ꯆꯣꯏꯕꯒꯤ ꯍꯤꯗꯥꯛꯇꯨ ꯆꯥ ꯆꯥꯅ ꯊꯤꯕꯣꯡ ꯂꯥꯎꯕꯒꯤ ꯍꯤꯗꯥꯛꯁꯨ ꯂꯩꯕꯅꯦꯕ
ꯍꯣꯏ ꯊꯤꯕꯣꯡ ꯂꯥꯎꯕꯩ ꯍꯤꯗꯥꯛꯇꯨ ꯆꯥꯅꯤꯡꯗꯕ ꯑꯗꯨꯗꯣ ꯑꯗꯨꯝ ꯆꯥꯏꯗꯁꯨ ꯑꯗꯨꯝ ꯊꯤꯕꯣꯡꯗꯤ ꯈꯤꯇꯪ ꯈꯤꯇꯪꯗꯤ ꯂꯥꯎ
ꯂꯥꯎꯔꯕ ꯍꯣꯢ ꯑꯗꯨꯝ ꯎꯝ ꯅꯪꯗꯣ ꯏꯁꯇꯦꯖ ꯇꯨꯒꯨꯝꯕꯗꯤ ꯃꯥꯜꯂꯦ ꯍꯥꯏꯗꯤ ꯆꯥꯕ ꯍꯦꯛꯇꯣꯛꯑꯒ ꯑꯃꯨꯛ ꯆꯥꯛ ꯂꯥꯝꯕꯁꯦ ꯊꯤꯕꯣꯡ ꯂꯥꯎꯕꯒꯤ ꯏꯁꯇꯦꯖ ꯇꯨꯒꯨꯝꯕꯅꯦꯕ ꯑꯝꯍꯝ ꯍꯦꯟꯖꯦꯟ ꯈꯔ ꯍꯦꯟꯖꯟ
ꯄꯨꯡ ꯁꯦꯚꯦꯟ ꯗꯨ ꯋꯥꯏꯗꯒꯤ ꯆꯥꯔꯦ ꯍꯧꯖꯤꯛꯁꯦ ꯇꯤꯟꯒꯨꯝꯕ ꯃꯇꯝꯅꯦꯕ ꯑꯗꯨꯕꯨꯀꯣ ꯑꯩꯁꯨ ꯑꯗꯨꯃꯥꯏ ꯊꯕꯛ ꯑꯃ ꯇꯧꯔꯕ
ꯑꯣ ꯍꯩꯃꯥ ꯅꯪ ꯄꯨꯡ ꯇꯔꯦꯠ ꯂꯥꯛꯄꯅꯤꯅ ꯑꯗꯨꯑꯣꯏꯗꯤ ꯀꯩꯅꯣ ꯇꯧꯔꯣ ꯍꯣꯠꯂꯒꯅꯦ ꯇꯨꯝꯅꯤꯡꯕꯒꯤ ꯑꯩꯅ ꯇꯧꯕ ꯑꯦꯛꯁꯔꯁꯥꯏꯖ ꯑꯃ ꯂꯩꯌꯦꯕ
ꯎꯝ
ꯄꯦꯗꯅꯥ ꯂꯦꯞꯄꯒ ꯋꯥꯜꯔꯣꯝꯗ ꯆꯦꯟꯖꯟꯕ
ꯅꯨꯉꯥꯏꯔꯕꯅꯤꯅ ꯆꯦꯟꯁꯟꯕ ꯑꯣ ꯅꯪ ꯑꯗꯨꯃꯥꯢ ꯍꯦꯛ ꯍꯦꯛ ꯇꯧꯕ꯭ꯔꯥ
ꯑꯥ ꯑꯥ ꯑꯗꯣ ꯋꯥꯜꯗ ꯖꯔ ꯆꯦꯟꯖꯜꯂꯒ ꯇꯣꯛ ꯂꯥꯎꯅ ꯊꯣꯝꯕꯗꯣ
ꯑꯝ
ꯑ ꯌꯥꯗ꯭ꯔꯒꯗꯤ ꯑꯃ ꯀꯟꯅ ꯇꯨꯝꯈꯤꯕꯅꯦꯕ ꯇꯨꯔꯒ ꯇꯨꯝꯈꯤꯅꯤꯕ
ꯑꯩ ꯌꯨꯝꯗꯒꯤ ꯊꯣꯡ ꯇꯣꯛ ꯇꯧꯏꯦ ꯍꯥꯏꯕ ꯇꯥꯔꯤꯁꯦ ꯅꯪ ꯑꯣꯏꯔꯝꯒꯅꯤ ꯑꯗꯨꯗꯤ
ꯑꯩ ꯑꯦꯛꯁꯔꯁꯥꯏꯁ ꯇꯧꯕꯒꯤꯅꯤ ꯑꯗꯨꯝ ꯇꯤ ꯌꯥꯗꯕꯅꯤꯀꯣ ꯈꯤꯇꯪ ꯑꯦꯡꯒꯜ ꯑꯣꯏꯔꯒꯗꯤ ꯅꯪꯗꯣ ꯅꯨꯃꯤꯠ ꯅꯤꯅꯤ ꯍꯨꯝꯅꯤ ꯇꯨꯡꯈꯤꯕꯁꯨ ꯌꯥꯎꯕꯅꯦꯕ
ꯑꯁ
ꯑꯦꯡꯒꯜ ꯁꯣꯏꯗꯅ ꯆꯨꯝꯅ ꯆꯠꯂꯒꯗꯤꯀꯣ ꯑꯗꯨꯝ ꯄꯨꯡ ꯃꯉꯥꯒꯨꯝꯕꯗꯤ ꯑꯗꯨꯝ ꯍꯧꯒꯠꯂꯒ ꯂꯩꯕ ꯉꯝꯕꯅꯦ ꯇꯨꯝꯅꯤꯡꯕꯗꯣ ꯐꯈꯤꯕꯅꯦꯕ
ꯑꯗ ꯈꯤꯇꯪ ꯐꯣꯔꯁ ꯀꯟꯅ ꯌꯥꯝ ꯀꯟꯅꯁꯨ ꯆꯦꯟꯒꯅꯣꯏ ꯌꯥꯝ ꯀꯟꯅ ꯆꯦꯜꯂꯒꯗꯤ ꯑꯦꯡꯒꯜꯗꯣ ꯀꯩꯅꯣ ꯍꯥꯏꯅꯤ ꯀꯣꯛꯇꯒꯨꯝꯕ ꯌꯩꯔꯒꯗꯤꯅꯦ ꯁꯨꯃꯥꯏꯅ ꯂꯣꯡꯅ
ꯐ꯭ꯂꯣꯔꯗ ꯄꯥꯛꯅ ꯇꯥꯔꯒ ꯅꯨꯃꯤꯠ ꯃꯉꯥꯅꯤꯒꯨꯝꯕ ꯇꯨꯝꯃꯦ ꯑꯩꯗꯣ ꯅꯍꯥꯃꯨ ꯍꯧꯒꯠꯂꯛꯄꯗ ꯑꯥꯏ ꯁꯤ ꯌꯨ ꯍꯣꯇꯦꯜ ꯑꯥꯏ ꯁꯤ ꯌꯨꯗꯣ ꯈꯪꯉꯤꯗꯅ
ꯑꯣ
ꯑꯣ ꯑꯗꯨꯗ ꯑꯩꯒꯤ ꯀꯩ ꯍꯥꯏꯅꯤ ꯍꯦꯔ ꯕꯦꯟ ꯐꯖꯕ ꯋꯥꯏꯠ ꯀꯂꯔꯒꯤ ꯔꯦꯗ ꯁ꯭ꯄꯣꯠꯀ ꯇꯧꯔꯒ ꯌꯦꯠꯂꯒ ꯂꯩꯔꯝꯃꯦ ꯍꯧꯒꯠꯂꯛꯄꯗ ꯑꯩꯗꯣ ꯌꯥꯝ ꯅꯨꯡꯉꯥꯏꯕ ꯕꯅꯦ
ꯑꯁ ꯅꯨꯡꯉꯥꯏꯀꯣ ꯑꯗ ꯅꯪ ꯑꯥꯏ ꯁꯤ ꯌꯨꯗ ꯃꯇꯝ ꯀꯌꯥ ꯂꯩꯒꯦ
ꯑꯥꯏ ꯑꯥꯏ ꯁꯤ ꯌꯨꯁꯦ ꯑꯗꯨꯝ ꯌꯥꯝ ꯇꯣꯏꯅ ꯇꯣꯏꯅ ꯆꯠꯂꯦ ꯍꯥꯏꯇꯥꯔꯦ ꯍꯥꯏꯗꯤ ꯑꯗꯨꯏ ꯍꯣꯇꯦꯜꯗꯣ ꯂꯩꯕ ꯌꯥꯝ ꯅꯨꯡꯉꯥꯏꯌꯦꯕ ꯑꯩꯗꯤ ꯑꯗꯨꯅ ꯎꯝ ꯅꯍꯥꯟꯃꯨꯛꯁꯨ ꯑꯩꯅ ꯂꯝꯕꯤꯗꯀꯣ ꯂꯝꯕꯤꯗꯁꯨ ꯁꯨꯝ ꯆꯠꯄꯗ ꯌꯥꯝꯅ ꯅꯨꯡꯁꯤꯕ ꯍꯨꯏ ꯑꯃ ꯂꯩꯔꯝꯃꯦꯕ
ꯍꯣꯏ ꯍꯣꯏ
ꯃꯥꯗꯨ ꯃꯌꯥꯕꯗꯣ ꯌꯥꯝ ꯊꯧꯔꯒ ꯍꯥꯏꯗꯤ ꯌꯥꯝ ꯈꯣꯡꯉꯒ ꯌꯥꯝ ꯅꯨꯡꯁꯤꯕ ꯍꯥꯏꯇꯥꯔꯦ ꯑꯗ ꯑꯩꯅ ꯅꯨꯡꯁꯤꯕꯒꯤ ꯆꯨꯞꯀꯦꯅ ꯆꯪꯉꯨꯕꯗ ꯃꯥꯅ ꯑꯩꯒꯤ ꯃꯥꯏꯗ ꯆꯤꯛꯂꯛꯑꯦꯕ
ꯑꯥ ꯑꯥ
ꯑꯥ ꯑꯗꯨꯗꯁꯨ ꯑꯩꯗꯣ ꯋꯥꯟ ꯍꯥꯏꯗꯤ ꯇꯨꯝꯅꯤꯡꯃꯟꯗꯅ ꯇꯨꯝꯊꯣꯛꯈ꯭ꯔꯕ
ꯎꯝ
ꯑꯥ ꯑꯗꯨꯒꯤꯁꯨ ꯑꯩꯒꯤ ꯅꯨꯄꯥꯅ ꯑꯩꯗꯣ ꯍꯣꯇꯦꯜ ꯑꯥꯏ ꯁꯤ ꯌꯨꯗꯣ ꯑꯃꯨꯛ ꯊꯝꯕꯤꯔꯝꯃꯦ
ꯎꯝ ꯍꯣꯇꯦꯜ ꯑꯥꯏ ꯁꯤ ꯌꯨꯗ
ꯑꯥ ꯑꯥ ꯑꯗꯨꯅ ꯐꯦꯁ ꯃꯥꯛꯁ ꯍꯥꯞꯄꯒ ꯍꯧꯒꯠꯂꯛꯑꯦ ꯑꯗꯣ ꯑꯩꯗꯤ ꯔꯦꯠ ꯗꯣꯠꯁꯦ ꯄꯣꯀꯣ ꯗꯣꯠ ꯔꯦꯠ ꯗꯣꯠ ꯇꯧꯕꯁꯦ ꯑꯩꯗꯤ ꯌꯥꯝ ꯄꯥꯝꯖꯩ ꯑꯩꯒꯤ ꯐꯦꯕꯣꯔꯥꯏꯠ ꯗꯤꯖꯥꯏꯟꯅꯦꯕ
ꯎꯝ ꯎꯝ ꯎꯝ
ꯐꯦꯁ ꯃꯥꯛꯁꯇꯁꯨ ꯔꯦꯠꯀꯤ ꯄꯣꯀꯗꯣꯠ ꯃꯌꯥꯝ ꯇꯧꯔꯒ ꯑꯩꯗꯣ ꯍꯧꯒꯠꯂꯛꯑꯦ
ꯑꯁ ꯌꯥꯝ ꯐꯥꯏ ꯑꯗꯨꯅꯦ ꯑꯗꯨꯗꯤ
ꯃꯥꯅꯦ ꯑꯁ ꯈꯪꯗꯦ ꯌꯥꯝ ꯅꯨꯡꯉꯥꯏꯗ ꯑꯗꯒꯤ ꯑ ꯒꯥꯔꯤꯗꯣ ꯌꯥꯝ ꯐꯖꯩꯅ ꯒꯥꯔꯤ ꯅꯥꯟꯒꯦꯅ ꯆꯪꯕꯗ ꯃꯥꯅ ꯁꯨꯝ ꯇꯛꯑꯝꯕ ꯍꯥꯏ ꯍꯥꯏ ꯇꯔꯦ ꯑꯩꯉꯣꯟꯗ ꯑꯗꯨꯗꯁꯨ ꯈꯣꯡꯗ ꯑꯃꯨꯛ ꯔꯦꯗ ꯗꯣꯠꯀꯤ ꯄꯣꯀꯣ ꯗꯣꯠꯀꯤ ꯃꯥꯁꯀ ꯍꯥꯞꯄꯒ ꯀꯣ ꯈꯣꯡꯒ꯭ꯔꯥꯎꯒꯤ ꯇꯥꯏꯞꯇꯒ ꯇꯧꯔꯒ ꯈꯣꯡꯒꯤꯁꯨ ꯃꯥꯁꯀ ꯊꯣꯛꯑꯦ ꯅꯪ ꯈꯪꯕ꯭ꯔꯥ
ꯈꯡꯗꯤꯌꯦ
ꯅꯪ ꯀꯩꯅꯣ ꯇꯧꯋꯣ ꯁꯣꯔꯣꯛꯇ ꯑꯗꯨꯝ ꯆꯠꯂꯒ ꯍꯥꯏꯋꯦꯒꯨꯝꯕꯗ ꯇ꯭ꯔꯛꯀꯨꯝꯕ ꯂꯩꯕ ꯖꯒꯥꯗꯣ ꯑꯗꯨꯗ ꯑꯗꯨꯝ ꯉꯍꯥꯛ ꯖꯒꯣꯏ ꯑꯗꯨꯝ ꯁꯥꯔꯒ ꯂꯩꯔꯨꯕ ꯁꯣꯔꯣꯛꯇ ꯑꯗꯣ ꯃꯣꯏꯅ ꯑꯗꯨꯝ ꯀꯩ ꯍꯥꯏꯅꯤ ꯒꯥꯔꯤꯁꯤꯡꯁꯤꯅ ꯃꯁꯥꯖ ꯑꯗꯨꯝ ꯄꯤꯕꯅꯦ ꯑꯗꯣ ꯃꯁꯥꯁꯨꯇ ꯌꯥꯝ ꯅꯨꯡꯉꯥꯏꯕꯒꯤ ꯇꯨꯝꯕꯁꯨ ꯅꯨꯡꯉꯥꯏꯕ ꯅꯦꯕ ꯑꯗꯨꯏ ꯃꯁꯥꯖꯇꯣ
ꯑꯩꯖꯨ ꯆꯠꯞ ꯇꯥꯔꯦꯗꯅ ꯑꯩ ꯇꯨꯝꯕ ꯑꯩꯗꯤ ꯇꯨꯝꯃꯅꯤ ꯇꯨꯝꯕ ꯉꯝꯃꯣꯏ ꯃꯁꯥꯁ ꯇꯧꯅꯕꯗꯨꯅ
ꯎꯝ ꯎꯝ ꯍꯣꯔꯦꯟ ꯑꯩ ꯁꯨ ꯃꯁꯥꯁ ꯇꯧꯕ ꯆꯠꯀꯅꯤ ꯑꯗꯨꯗ ꯑꯗꯨꯝ ꯆꯠꯃꯤꯟꯅꯁꯦ ꯌꯥꯏ
ꯍꯣ ꯍꯣꯏ ꯆꯠꯃꯤꯟꯅꯖꯦ
ꯎꯝ ꯒꯥꯔꯤ ꯃꯆꯥꯒꯨꯝꯕ ꯆꯠꯄ ꯁꯥꯏꯀꯜꯒꯨꯝꯕ ꯆꯠ ꯄ ꯂꯝꯕꯤꯗꯤ ꯅꯨꯡꯉꯥꯏꯇꯕꯅꯦ ꯃꯣꯏ ꯃꯁꯥꯁꯇꯨꯗꯤ ꯇꯨꯝꯕ ꯅꯨꯡꯉꯥꯏꯇꯕꯅꯦꯕ ꯑꯗꯨꯒ ꯇ꯭ꯔꯛꯀꯨꯝꯕ ꯂꯩꯗꯅ ꯑꯆꯧ ꯑꯆꯧꯕ ꯒꯥꯔꯤꯒꯨꯝꯕ ꯆꯠꯄꯗꯣ ꯑꯗꯨꯏ ꯃꯁꯥꯁꯇꯨꯗꯤ ꯑꯗꯨꯗꯤ ꯇ꯭ꯔꯛꯇꯣ ꯍꯦꯛ ꯅꯪꯉꯣꯟꯗ ꯍꯦꯛ ꯊꯦꯡꯉꯛꯄꯒ ꯑꯗꯨꯝ ꯇꯨꯝꯒ꯭ꯔꯅꯤ
ꯅꯪ ꯅꯪ ꯑꯗꯨ ꯅꯪꯗꯤ ꯇꯧꯗꯤ ꯇꯧꯔꯕꯥ
ꯎꯝ ꯇꯧꯔꯦ ꯑꯩ ꯇꯧꯔꯦ ꯑꯗꯨꯒꯤ ꯇꯨꯝꯕꯗꯨꯗꯤ ꯏꯕꯦꯝꯃꯥ ꯑꯩ ꯀꯩꯅꯣ ꯑ ꯊꯥ ꯑꯅꯤꯒꯨꯝꯕ ꯇꯨꯝꯃꯤ ꯀꯩꯅꯣ ꯃꯤ ꯗꯥꯎ ꯌꯥꯕ ꯃꯤ ꯈꯔꯗꯤꯅꯦ ꯑꯗꯨꯝ ꯇꯨꯝ ꯂꯩ ꯉꯝꯃꯦ ꯀꯩꯅꯣ
ꯎ ꯑꯗꯨꯗꯤ ꯅꯪ ꯖꯦꯜ ꯃꯃꯥꯡ ꯑ ꯎꯝ ꯀꯩꯕ ꯊꯥ ꯑꯅꯤꯁꯦ ꯅꯪ ꯎꯗꯦꯅꯦ ꯍꯥꯏꯖꯦ ꯅꯪ ꯇꯨꯝꯃꯝ ꯇꯨꯝꯕꯒꯤ ꯑꯣꯏꯔꯝꯖꯥꯠꯅꯦ
ꯀꯩ ꯍꯥꯏꯕ
ꯅꯪ ꯅꯪꯕꯨꯀꯣ ꯑꯩꯅ ꯊꯥ ꯑꯅꯤꯀꯣ ꯑꯩꯅ ꯊꯥ ꯑꯅꯤ ꯑꯗꯨ ꯃꯄꯥꯟꯁꯨ ꯊꯣꯛꯇꯦꯅ ꯑꯩꯖꯦ ꯈꯟꯗꯤ ꯈꯟꯕꯅꯦꯕ ꯀꯣꯜꯖꯨ ꯇꯧꯔꯛꯇꯦ ꯑꯩꯗꯣ ꯑꯩꯅ ꯑꯗꯨ ꯃꯁꯥꯥꯁ ꯇꯧꯕ ꯆꯠ ꯗꯣ ꯌꯥꯝꯅ
ꯑꯩ ꯍꯣꯇꯦꯜ ꯑꯥꯏ ꯁꯤ ꯌꯨꯗ ꯂꯩꯔꯨꯕ ꯑꯗꯨꯗꯒꯤ ꯅꯨꯡꯉꯥꯏ ꯃꯟꯗꯅ ꯑꯩ ꯐꯣꯟ ꯅꯨꯡ ꯀꯩꯝꯇ ꯄꯥꯏꯗꯦ ꯑꯗꯨꯝ ꯇꯨꯝꯃꯒ ꯂꯩꯗꯣꯏꯅꯤ
ꯎꯝ ꯎ ꯎ
ꯌꯥꯝ ꯅꯨꯡꯉꯥꯏ
ꯑꯩꯖꯨ ꯑꯗꯨꯅꯀꯣ ꯅꯪ ꯎꯝ ꯎꯝ ꯍꯧꯖꯤꯛ ꯈꯤꯇꯪ ꯑ ꯀꯩꯅꯣ ꯉꯁꯤꯒꯤ ꯊꯕꯛ ꯂꯣꯏꯔꯗꯤꯀꯣ